ꯑꯣ ꯇꯥꯏꯌ‌ꯦ ꯇꯥꯏꯌ‌ꯦ
ꯀꯗꯩꯔꯤꯅꫭ
ꯅꯨꯡ ꯆꯨꯕ꯭ꯔꯣ ꯅꯣꯏꯗ
ꯑꯁ ꯅꯣꯡ ꯆꯨꯗꯦ ꯉꯁꯤꯗꯤ
ꯑꯁ ꯍꯌꯦꯡꯁꯤ ꯅꯨꯃꯤꯠ ꯐꯥꯔꯅꯦ ꯅꯣꯏꯗꯤ
ꯐꯔ ꯉꯁꯤ ꯅꯨꯃꯤꯠ ꯈꯔ ꯐꯔꯦ ꯑꯗꯨ ꯆꯨꯒꯗꯧ ꯃꯥꯜꯂꯦ ꯀ꯭ꯔꯨꯝ ꯀ꯭ꯔꯨꯝ
ꯑ ꯀ꯭ꯔꯨꯝ ꯀ꯭ꯔꯨꯨꯝ ꯇꯧ ꯂꯩꯌ‌ꯦꯕ ꯀ꯭ꯔꯨꯝ ꯀꯔꯥꯡ
ꯑꯦꯛꯁꯀ꯭ꯌꯨꯁ ꯄꯤꯗꯦ ꯆꯥꯛ ꯆꯥꯔꯕꯣ
ꯑꯁ ꯆꯥꯗꯦꯁ ꯃꯣꯏ ꯊꯣꯡꯉ ꯂꯩꯅ‌ꯦ ꯆꯥꯛ ꯆꯥꯅꯤꯡꯉꯗꯤ ꯄꯨꯡ ꯅꯤꯄꯥꯜ ꯀꯥꯗ꯭ꯔꯗꯤ ꯆꯥꯗꯕꯅꯤ ꯃꯣꯏꯗꯤ
ꯑꯥ
ꯀꯩ ꯃꯊꯦꯜ
ꯈꯪꯗ‌ꯦꯁ ꯃꯣꯏꯗꯤ ꯏꯃꯥꯅ ꯗꯥꯜ ꯊꯣꯡꯒ‌ꯦ ꯍꯥꯏ ꯃꯥꯒ ꯆꯝꯐꯨꯠ ꯀꯣꯕꯤ ꯆꯝꯐꯨꯠꯒꯨꯝꯕ ꯑꯣꯏꯅ ꯇꯧꯔꯒ ꯆꯥꯁꯦ ꯍꯥꯏꯕ ꯑꯣꯏꯅ ꯇꯧꯋꯦ
ꯑꯣ ꯑꯣ
ꯏꯟꯁꯥꯡꯗꯤ ꯗꯥꯜꯗꯒꯤ ꯍꯦꯟꯅꯤꯡꯉꯥꯏ ꯂꯩꯇꯕ ꯃꯥꯜꯂꯦ ꯑꯩꯈꯣꯏꯗꯤ ꯗꯥꯜꯒꯤ ꯄꯨꯟꯁꯤ ꯑꯣꯏꯔꯝꯃ‌ꯦ
ꯗꯥꯜ ꯍꯥꯎ ꯑꯗꯨꯗ ꯑꯈꯣꯏꯁꯨ ꯗꯥꯜ ꯆꯥꯏ
ꯗꯥꯜꯗꯤ
ꯐꯖꯅ ꯊꯣꯝꯕꯤꯔꯗꯤ ꯑꯗꯨꯝ ꯍꯥꯎꯋꯦ
ꯎꯝ ꯂꯤꯇꯔ ꯑꯃꯥꯗꯤ ꯋꯥꯟ ꯋꯤꯛ ꯌꯦꯟ ꯂꯣꯏꯁꯤ ꯂꯣꯏꯁꯤꯜꯂꯦ ꯑꯩꯈꯣꯏꯗꯤ ꯊꯥꯎ ꯉꯥꯛꯇꯅꯤ ꯆꯥꯕ ꯑꯇꯩꯗꯤ ꯆꯥꯛ
ꯑꯣ
ꯉꯥꯔꯤꯒꯨꯝꯕꯁꯨ ꯆꯥꯗꯕꯁꯨ ꯃꯤ ꯂꯩꯌꯦ ꯑꯁ ꯑꯩꯈꯣꯏ
ꯑꯥ ꯍꯣꯏ
ꯀꯥꯡꯁꯣꯏꯒꯨꯝꯕ ꯁꯨꯝ ꯃꯣꯏꯗꯤ ꯌꯥꯝ ꯆꯥꯗꯕꯅꯤꯕ ꯑꯩꯈꯣꯏꯅ ꯆꯥꯅꯤꯡꯗꯣ ꯃꯤꯏꯅ ꯆꯥꯅꯤꯡꯗꯕ
ꯑꯣ ꯑ ꯊꯧ ꯆꯥꯕ ꯃꯤ ꯂꯩꯗꯤ ꯑꯗꯨꯝ ꯆꯥꯕꯗꯤ ꯅꯨꯡꯉꯥꯏꯅꯤꯗ
ꯍꯣꯏ ꯁꯤꯕ ꯆꯥꯗꯕ ꯆꯥꯗꯕ ꯃꯤꯁꯨ ꯂꯩꯑꯦ ꯊꯨꯝꯕ ꯆꯥꯗꯕꯁꯨ ꯃꯤ ꯂꯩꯑꯦ
ꯑꯥ
ꯕꯤꯔꯅꯤ ꯃꯤ ꯑꯃꯅꯤ ꯑꯩꯈꯣꯏꯅ ꯆꯥꯕꯁꯤ ꯂꯣꯀꯦꯜꯁꯤꯡꯒꯤ ꯑꯩꯈꯣꯏꯅ ꯆꯥꯕꯁꯤꯗꯤ ꯆꯤꯡꯒꯤ ꯃꯤꯅꯤ ꯑꯩꯈꯣꯏꯅ ꯆꯥꯕꯁꯦ ꯑꯇꯩꯗꯤ ꯃꯣꯏꯗꯤ ꯆꯥꯗꯣꯏꯅꯤꯕ ꯍꯣꯏꯅ ꯆꯤꯡꯒꯤ ꯃꯤꯅ ꯆꯅꯤꯡꯗ ꯑꯗꯨꯗꯤ ꯃꯣꯏꯅ ꯆꯅꯤꯡꯗꯕ ꯑ ꯑꯀꯣꯗꯤꯡ ꯉꯛꯅꯤ ꯗꯥ ꯈꯛꯇꯅꯦ ꯈꯔ ꯄꯣꯄꯨꯂꯔ ꯑꯣꯏꯕꯗꯣ
ꯑꯥ ꯃꯣꯏꯕꯨ ꯊꯣꯡꯍꯜꯂꯨ
ꯍꯣꯏ ꯌꯦꯟꯒꯨꯝꯃ ꯁꯟꯒꯨꯝꯕ ꯅꯠꯇ꯭ꯔꯗꯤ ꯃꯤꯠ ꯅꯠꯇ꯭ꯔꯗꯤ ꯄꯨꯟꯅ ꯆꯥꯕ ꯌꯥꯗꯕꯅꯤ ꯑꯗꯨ ꯍꯋꯥꯏꯅ ꯕꯦꯁ ꯑꯣꯏꯕ ꯂꯣꯏ ꯃꯥꯒꯤ
ꯑꯣ ꯊꯕꯛꯇꯗꯤ ꯂꯣꯏꯔꯒ ꯍꯜꯂꯛꯈ꯭ꯔꯕꯣ
ꯂꯣꯏꯔꯦ ꯍ ꯍꯧꯖꯤꯗꯤ ꯔꯦꯁ ꯇꯥꯎ ꯃꯇꯝꯗ
ꯎꯝ ꯁꯥꯔꯝꯃꯅꯤꯗꯀꯣ
ꯑꯁ ꯉꯁꯤꯗꯤ ꯁꯥꯗꯦꯗ ꯉꯁꯤꯗꯤ ꯈꯔ ꯅꯨꯡꯗꯤ ꯆꯨꯗꯦ ꯅꯨꯡꯉꯥꯏ ꯆꯨ ꯃꯔꯥ ꯑꯥ ꯃꯔꯛ ꯃꯔꯛꯇꯗꯤ ꯆꯨꯅꯤꯡꯉꯥꯏ ꯇꯧꯅꯤ ꯇꯧꯕ ꯑꯗꯨ ꯋꯦꯗꯔꯁꯦ ꯈꯔ ꯀ꯭ꯂꯥꯎꯗꯤ ꯑꯣꯏꯕꯅꯤꯅ ꯈꯔ ꯅꯨꯡꯉꯥꯏꯦ ꯆꯨꯗꯤ ꯆꯨꯗꯦ
ꯑꯣ
ꯋꯦꯗꯔ ꯅꯠꯇ꯭ꯔꯔꯗꯤ ꯏꯝꯐꯥꯜ ꯃꯅꯨꯡꯗꯗꯤ ꯂꯩꯕ ꯌꯥꯗꯕ ꯌꯥꯗ꯭ꯔꯔꯤꯗ
ꯑꯥ ꯑꯣ
ꯌꯦꯟꯁꯅꯤ
ꯑꯁ ꯑꯩꯈꯣꯏ ꯔꯦꯟꯗꯤ ꯌꯥꯝ ꯁꯥꯔꯝꯃꯅꯤ
ꯍꯣꯏ ꯇꯤꯝꯁꯤꯡꯗꯤ ꯌꯦꯁ ꯑꯉꯛꯄꯅꯤ ꯅꯨꯡꯁꯥ ꯁꯥꯔꯕꯁꯨ ꯅꯠꯇꯦ ꯑꯗꯨꯒ ꯍꯤꯨꯃꯤꯗꯤꯇꯤꯗꯣ ꯑꯁ ꯁꯃꯥꯟꯕ ꯀꯅꯤꯅꯤꯁꯤ ꯀꯣ
ꯑꯥ ꯑꯣꯏꯅꯤ ꯑꯣꯏꯅꯤ
ꯆꯥꯛ ꯆꯥꯔꯤꯕ꯭ꯔꯣ
ꯍꯣꯏ ꯍꯧꯖꯤꯛ ꯆꯠꯊꯣꯛꯑꯒ ꯂꯩꯌꯦ ꯗꯥꯜ ꯆꯥꯏ ꯑꯩꯈꯣꯏꯁꯨ
ꯑꯣꯅꯤꯗ ꯐꯦꯃꯤꯂꯤ ꯑꯣꯏꯌꯦꯅꯤꯅ ꯐꯦꯃꯤꯂꯤ ꯆꯥꯕꯗꯤ ꯅꯣꯏ ꯑꯗꯨꯅ ꯍꯥꯎꯅꯤ ꯑꯩꯗꯤ ꯍꯣꯏꯒꯨꯝꯕ ꯁꯧꯒꯔꯤꯒꯨꯝꯕ ꯍꯥꯞꯄꯕ ꯃꯣꯏꯗꯤ ꯆꯥꯗꯕ
ꯑꯣ
ꯍꯦꯔꯥ ꯁꯧꯒꯔꯤꯒꯨꯨꯝꯕ ꯈꯣꯏꯗꯤ ꯌꯥꯝ ꯆꯅꯤꯡꯕ
ꯎꯝ ꯑꯗꯨꯒ ꯁꯟꯁꯥ ꯀꯪꯕ ꯃꯦꯠꯄ ꯌꯥꯎꯕꯅꯤꯅ
ꯑꯁ ꯑꯗꯨ ꯍꯥꯏꯗꯤ ꯍꯥꯏꯐꯦꯠ ꯍꯥꯎꯔꯦ ꯍꯥꯏꯕ ꯇꯥꯔꯦꯅꯦ
ꯍ ꯣꯏ ꯑꯗꯨꯅꯦ ꯍꯦꯟꯅ ꯆꯥꯛ ꯆ ꯊꯤꯛꯄ ꯅꯨꯡꯉꯥꯏꯕꯀꯣ
ꯎꯝ
ꯑꯦꯟꯁꯥꯡ ꯑꯍꯥꯎꯕꯁꯨ ꯍꯥꯎꯋꯦ ꯑꯗꯨ ꯑꯣꯏꯔꯁꯨ ꯏꯁꯄꯦꯁꯤꯌꯥ ꯑꯃ ꯌꯥꯎꯕꯅ
ꯁꯟꯁꯥꯒꯨꯝꯕ ꯑꯩꯈꯣꯏꯗꯤ ꯆꯥꯗꯕ ꯐꯪꯗꯣꯏꯅꯦ
ꯎꯝ ꯃꯐꯝ ꯂꯥꯞꯄꯒꯤꯔꯣ
ꯂꯩꯗꯤ ꯂꯩꯗ ꯃꯣꯏꯁꯦꯟ ꯍꯟꯅ ꯆꯥꯅꯤꯡꯕ ꯌꯦꯟꯒꯨꯝꯕ ꯉꯥꯒꯨꯝꯕ ꯈꯛꯇꯅꯤ ꯌꯥꯝ ꯃꯣꯏ ꯆꯥꯅꯤꯡ ꯍꯣꯏꯅ ꯑꯣꯒꯁ ꯁꯟꯒꯨꯝꯕ ꯆꯥꯅꯤꯡꯕ
ꯎꯝ ꯁꯅꯗꯤ ꯃꯃꯥꯡ ꯃꯃꯟꯁꯨ ꯈꯔ ꯍꯣꯡꯕ ꯅꯠꯇ꯭ꯔꯣ
ꯊꯪꯅ ꯁꯤ ꯁꯣꯟꯁꯥꯏꯇꯛ ꯁꯥꯟ ꯗ ꯑꯗꯨꯝ ꯃꯅꯥ ꯑꯗ ꯁꯥꯟꯅ ꯈꯔ ꯇꯥꯡꯒꯗ꯭ꯔꯥ ꯍꯥꯏꯕꯅꯤ ꯑꯗꯨ ꯅꯣꯏꯗꯗꯤ ꯁꯟ ꯁꯅ ꯈꯔ ꯇꯥꯡꯉꯦ ꯑꯃ ꯑ ꯋꯥꯂꯣꯀꯣ ꯁꯟꯁꯥꯔꯤ ꯑꯗꯨ ꯆꯃꯅꯥꯏ
ꯑꯗꯣ ꯑꯩꯈꯣꯏ ꯅꯍꯥꯟ ꯔꯦꯟ ꯂꯩꯐꯝꯗꯣ ꯑꯗꯨꯂꯣꯝꯗꯗꯤ ꯁꯟꯅ ꯃꯃꯜ ꯍꯣꯡꯉꯦ ꯁꯟꯁꯦ ꯊ꯭ꯔꯤ ꯑꯩꯠꯇꯤ ꯄꯤꯕꯀꯣ ꯑꯗꯨ ꯑꯣꯛꯁꯤꯅ ꯆꯥꯥꯛ ꯍꯣꯏ ꯅꯍꯥꯟ ꯑꯩ ꯕꯦꯟ ꯂꯩꯕꯗꯣ
ꯑ ꯑ
ꯑꯗꯨꯒ ꯑꯣꯛꯅ ꯆꯥꯝꯃꯔꯤ ꯀꯨꯟꯒ
ꯑꯥꯕꯤꯗꯣ
ꯑꯥ
ꯁꯔꯤ ꯐꯣꯔ ꯐꯤꯐꯇꯤ ꯆꯥꯝꯃꯔꯤ ꯌꯥꯡꯈꯩ ꯌꯥꯡꯈꯩꯒꯇꯥꯔꯦ ꯑꯅꯤꯃꯛ ꯁꯦꯝꯃꯒꯦ
ꯑꯣ ꯑꯃꯃꯥꯡꯀꯥ ꯃꯥꯅ ꯃꯦ
ꯑꯦ ꯑꯩꯈꯣꯏ ꯂꯩ ꯁꯋꯥꯗꯗꯤ ꯎꯝ ꯊꯥꯏꯅ ꯌꯦꯟ ꯇꯧꯔꯒ ꯂꯩꯗ ꯀꯨꯏꯈ꯭ꯔꯦꯗꯏ ꯅꯥꯔꯗꯤ ꯐꯥꯍꯟꯗꯨꯏꯅ ꯦ ꯁꯥꯗꯤ ꯍꯧꯖꯤꯛꯀꯤꯗꯤꯒ ꯐꯣꯔ ꯐꯤꯐꯇꯤ ꯑꯃꯨꯛ ꯂꯥꯛꯑꯕꯒꯤꯅꯦ ꯁꯟꯁꯥꯅ ꯈꯔ ꯇꯥꯡꯂꯦ ꯅꯍꯥꯟꯅꯤ
ꯍꯧꯖꯤꯛ ꯑꯩ ꯔꯦꯟ ꯏꯟꯊꯥꯡꯗ ꯂꯩꯕ ꯃꯐꯝꯗꯨꯗꯤ ꯑꯣ ꯃꯨꯁꯂꯤꯝꯁꯤꯡ ꯃꯣꯏ ꯀꯣꯂꯣꯅꯤ ꯑꯣꯏꯕꯀꯣ ꯑꯗꯣ ꯃꯣꯏꯖꯦ ꯌꯥꯝ ꯀꯛꯄꯒꯤ ꯑꯣꯏꯔꯝꯕ ꯌꯥꯏꯔꯗꯤ
ꯎꯝ ꯎꯝ ꯍꯣꯏ ꯑꯗꯨꯝ ꯃꯥꯅꯤ
ꯎꯝ
ꯑꯣꯛ ꯆꯥꯗꯕꯅꯤꯅꯦ ꯀꯁꯟꯁꯦ ꯑ ꯃꯨꯁꯂꯤꯝꯅꯤ
ꯍꯣꯏ ꯑꯗꯨꯒꯤ ꯃꯣꯏ ꯁꯟ ꯆꯥꯕꯒꯤ ꯈꯔ ꯌꯥꯝꯕꯒꯤ ꯃꯌꯥꯝꯅꯤ
ꯎꯝ
ꯁꯟꯁꯨ ꯍꯥꯎꯋꯦ ꯐꯖꯅ ꯊꯣꯡꯕꯤꯔꯗꯤ
ꯎꯝ ꯅꯨꯡꯇꯤꯒꯨꯝꯃꯥꯅ ꯆꯥꯔꯦ ꯈ꯭ꯔꯗꯤ ꯈꯗꯤꯗꯤ ꯌꯥꯔꯅꯤ ꯃꯔꯛ ꯃꯔꯛꯇ ꯆꯕꯗꯣ ꯍꯥꯏꯋꯦ
ꯍꯣꯏ ꯌꯥꯝꯗꯕꯤꯗ ꯐꯨꯏꯠꯁꯀꯨꯝꯕ ꯂꯩꯔꯗꯤꯀꯣ
ꯍꯣꯏ
ꯆꯥꯛ ꯆꯥꯕꯗ ꯃꯥꯅꯤ ꯄꯤꯁ
ꯑꯁ ꯑꯗꯨꯝ ꯑꯣꯏꯔꯗꯤ ꯐ꯭ꯌꯤꯝ ꯀꯪꯍꯜꯂꯒꯀꯣ ꯈꯔ ꯊꯣꯡ ꯊꯣꯡꯕ ꯂꯣꯏꯔ ꯍꯟꯗꯛꯀ ꯍꯥꯡꯉꯒ ꯑꯗꯨꯝ ꯑꯃ ꯑꯅꯤ ꯄꯤꯁ ꯑꯃ ꯑꯅꯤ ꯑꯗꯨꯝ ꯆꯥꯔꯣ ꯑꯗꯨ ꯋꯥꯗꯤ ꯑꯧ
ꯍꯣꯏ ꯃꯥꯅꯦ
ꯆꯤꯡꯒ ꯃꯥꯅꯗꯝꯅꯤꯅ ꯑꯗꯨꯝ
ꯑ ꯀꯪꯍꯟꯅꯤꯡꯉꯥꯏꯁꯨ ꯋꯥꯕ ꯑꯗꯨꯒ ꯐ꯭ꯔꯤꯖꯁꯨ ꯂꯩꯇꯕꯅꯤꯅ ꯌꯨꯝ ꯅꯠꯇꯕꯅꯤꯅꯀꯣ
ꯎꯝ
ꯈꯔ ꯋꯥꯔꯝꯅꯤ ꯆꯤꯡ ꯑꯦꯟꯁꯥꯡ ꯅꯥꯄꯤ ꯊꯥꯅꯤꯡꯉꯥꯏꯁꯨ ꯋꯥꯏꯌꯦ ꯍꯟꯗꯛꯁꯤꯅꯤ
ꯑꯗꯨꯗ ꯅꯪ ꯑꯗꯨꯝ ꯂꯩꯒꯗ꯭ꯔꯥ ꯃꯣ ꯍꯜꯂꯛꯑꯔꯣꯏꯗ꯭ꯔꯥ
ꯍꯜꯂꯛꯑꯗꯣꯏꯅꯦ ꯑꯗꯨ ꯍꯧꯖꯤꯛꯁꯦ ꯄꯩꯁꯥꯗ ꯄꯩꯁꯥꯁꯨ ꯁꯨꯗꯕ ꯂꯩꯇꯕꯀꯣ
ꯎꯝ
ꯍꯂꯛꯅꯤ ꯑꯗꯨ ꯐꯔꯛ ꯇꯥꯔꯒ ꯂꯩꯔꯤꯅꯤ
ꯖꯨꯟ ꯖꯨꯟ ꯖꯨꯂꯥꯏ ꯖꯨꯂꯥꯏ ꯌꯧꯈ꯭ꯔꯦꯀꯣ ꯖꯨꯂꯥꯏ
ꯍꯧꯖꯤꯛꯊꯤ
ꯒꯣꯁꯄꯤꯌꯔ ꯁꯣꯁꯔꯒꯤꯗꯤ ꯑꯃꯨꯛ ꯅꯣꯏ ꯒ꯭ꯔꯥꯎꯟ ꯁꯦꯝꯕꯗꯣ ꯁꯤꯟꯗꯣꯛꯄ ꯂꯣꯏꯒꯗ꯭ꯔ
ꯑꯁ ꯊꯥꯖꯠꯇꯤꯗ ꯈꯪꯗ꯭ꯔꯦ ꯍꯩꯕ ꯉꯝꯗ꯭ꯔꯦ ꯑꯗꯨ ꯖꯨꯂꯥꯏ ꯑꯥꯒꯁ ꯁꯦꯞꯇꯦꯝꯕꯔꯒꯨꯝꯕ ꯅꯣꯡ ꯆꯨꯗ꯭ꯔꯗꯤꯀꯣ
ꯎꯝ
ꯐꯔꯝꯃꯤ ꯑꯗꯣ ꯍꯟꯗꯛꯁꯤꯗꯤ ꯅꯣꯡ ꯆꯨꯃꯟꯕꯒꯤ ꯃꯣꯏꯁꯨ ꯁꯦꯝꯕ ꯌꯥꯔꯣꯏ ꯂꯦꯞꯄ ꯑꯣꯏꯔꯝꯃꯤ
ꯎꯝ
ꯅꯣꯡ ꯐꯖꯅ ꯆꯨꯑꯦ ꯍꯣ
ꯅ ꯅꯣꯏꯔꯣꯟꯗꯗꯤꯝ ꯇꯧꯕꯅꯤ ꯑꯗꯨꯝ ꯇꯧꯕꯅꯤꯗ ꯅꯣꯏ ꯁꯥꯏꯗꯗꯤ ꯑꯗꯨꯝ ꯖꯨꯟ ꯑꯗꯨꯝ ꯖꯨꯟ ꯖꯨꯂꯥꯏ ꯍꯣꯏꯗꯤ ꯑꯗꯨꯝ ꯅꯣꯡ ꯆꯨꯗꯦꯗ ꯑꯗꯨꯅ ꯁꯋꯥꯏꯗꯗꯤ ꯑꯩꯈꯣꯏ ꯐꯥꯏꯅꯦ ꯑꯗꯨꯕꯨ ꯋꯥꯏ ꯁꯣꯁ ꯍꯥꯏꯔꯤ
ꯑꯩꯈꯣꯏꯗꯗꯤ ꯅꯣꯡ ꯑꯗꯨꯝ ꯆꯨꯏ
ꯑꯁ ꯏꯔꯣ ꯏꯔꯣ ꯁꯥꯔꯗꯤ ꯃꯤ ꯋꯥꯟ ꯊꯥꯎꯖꯟ ꯊ꯭ꯔꯤ ꯍꯟꯗ꯭ꯔꯦꯠ ꯁꯝꯊꯤꯡꯅꯨꯡ ꯃꯃꯤ ꯁꯤꯔꯦ ꯁꯤꯔꯦ ꯍꯥꯏ ꯅꯨꯡꯁꯥ
ꯎꯝ
ꯇ꯭ꯔꯥ ꯇ꯭ꯔꯥꯐꯤꯛꯁꯤꯡ ꯄ꯭ꯂꯥꯁꯇꯤꯛꯅ ꯍꯥꯞꯄꯤꯅꯦ ꯂꯣꯏꯅꯃꯛ ꯀꯩ ꯍꯥꯏꯅꯤ ꯅꯣꯏ ꯑꯗꯨꯝ ꯌꯥꯗꯕꯗꯣ ꯊꯨꯛꯄꯗꯣ ꯈꯥ ꯁꯥꯃꯟꯒꯤ ꯀꯣꯏꯂꯥꯁꯀꯨꯝꯕ ꯇꯥꯏꯗ ꯒꯥꯔꯤꯁꯨ ꯊꯧꯕ ꯌꯥꯗꯦ ꯍꯥꯏꯔꯝꯃꯤ ꯑꯗꯨꯒ ꯑꯩ ꯅ꯭ꯌꯨꯁ ꯌꯥꯝ ꯎꯏꯌꯦ ꯚꯤꯗꯤꯑꯣꯒꯨꯝꯕ
ꯑꯁ ꯕꯦꯔꯥꯅꯤꯍꯦ
ꯏꯁꯄꯣꯏꯜ ꯋꯥꯔꯤꯁꯤꯅꯀꯣ ꯁꯥꯃꯟ
ꯑ
ꯇꯥꯏꯌꯔꯁ ꯇꯥꯏꯌꯔ ꯐꯥꯎ ꯆꯠꯄ ꯉꯝꯗꯦ
ꯎꯝ ꯑꯗꯨꯁꯨ ꯑꯣꯏꯕ ꯌꯥꯕꯀꯣ ꯅꯨꯡꯁꯥ ꯁꯥꯃꯜꯂꯗꯤ
ꯎꯝ
ꯃꯄꯥꯟꯁꯤꯁꯨ ꯊꯣꯛ ꯊꯣꯛꯄ ꯌꯥ
ꯍꯝ ꯍꯝ ꯉꯁꯤ ꯅꯨꯡꯗꯥꯡ ꯀꯔꯤ ꯀꯔꯤ ꯂꯩꯒꯦ
ꯏꯪꯂꯦꯟꯒ ꯗꯤꯌꯥ ꯀꯣꯟꯒꯣꯗꯣ ꯐꯥꯔꯁ ꯃꯦꯆꯇꯗꯤ ꯁꯅꯥꯅꯤ ꯍꯣꯏ ꯀꯥꯔ ꯑꯃꯁꯨ ꯌꯥꯔꯦ ꯑꯗꯨ ꯀꯣꯡꯒꯣꯁꯨ ꯗꯤꯐꯦꯟꯁꯤꯞꯇꯤ ꯐꯖꯕ
ꯎꯝ
ꯇꯦꯛꯀꯤꯡ ꯐꯥꯈ꯭ꯔꯗꯤ ꯎꯄꯥꯏ ꯂꯩꯏꯗꯕꯀꯣ ꯃꯣꯏꯁꯨ
ꯍꯣꯏ
ꯅꯍꯥꯟ ꯄꯣꯔꯇꯨꯒꯥꯜꯒꯤꯗꯤ ꯑꯦꯇꯦꯛꯀꯤꯡ ꯌꯥꯎꯒꯗꯕꯒꯤꯅꯤ ꯃꯣꯏ
ꯑꯩ ꯆꯤꯀꯤꯡ ꯌꯥꯎꯗꯒꯤ ꯄꯥꯏꯔꯦꯇꯦ
ꯍ ꯎꯝ ꯑꯁ ꯐ꯭ꯔꯥꯟꯁꯄꯨꯗꯤ ꯀꯤꯕ ꯌꯥꯔꯦꯀꯣ ꯄꯪꯊꯧ ꯇꯧꯕ ꯌꯥꯗ꯭ꯔꯦꯅꯦ ꯃꯣꯏꯗꯤ
ꯃꯤꯅꯦ ꯀꯤꯕꯗꯣ ꯐꯥꯏꯟꯁꯅꯤꯅꯦ ꯍꯧꯖꯤꯛꯇꯤ ꯕꯥꯒ ꯑꯣꯁ ꯑꯗꯨꯕꯂꯦ
ꯃꯣꯏꯁꯦ ꯅꯍꯥꯟ ꯖꯔꯃꯅꯤꯒꯤꯒꯨꯝꯅ ꯍꯦꯛ ꯍꯧꯕꯗꯨꯅ ꯁꯤꯕ ꯑꯃ ꯑꯐꯥꯎ ꯌꯥꯎꯗꯕꯤꯗ ꯆꯝꯄꯦꯟ ꯂꯧꯕ ꯌꯥꯏꯀꯣ ꯐ꯭ꯔꯥꯟꯁꯤꯝꯁꯦ ꯑꯟꯗꯒꯤꯁꯤ ꯍꯌꯦ
ꯑꯝꯕꯤ ꯇꯦꯕꯔꯗ ꯍꯧꯖꯤꯛ ꯂꯩꯕꯅꯦ ꯒꯣ ꯑꯅꯤ ꯒꯣ ꯒ꯭ꯔꯅꯤ ꯑꯅꯤ ꯑꯍꯨꯝ ꯑꯍꯨꯝ ꯃꯈꯥꯗꯤ ꯈꯨꯝꯗꯩ ꯍꯥꯏꯕ ꯅꯠꯇ꯭ꯔꯥ ꯍꯧꯖꯤꯛ ꯉꯁꯥꯏ ꯎꯗ ꯑꯣꯏ ꯃꯦꯁ ꯐꯥꯔꯒ ꯑꯍꯨꯝ ꯃꯈꯥꯔꯛꯀꯨꯝꯗꯦ ꯍꯥꯏꯕ ꯎ ꯑꯅꯤꯔꯥ ꯑꯍꯨꯝꯗ ꯑꯍꯨꯝꯅꯤ ꯃꯣꯏ ꯒꯣꯜ ꯍꯧꯖꯤꯛ ꯍꯣꯏ ꯍꯧꯖꯤꯛ ꯃꯣꯏ ꯍꯪꯈꯣꯜ ꯁꯀꯣꯔꯜ ꯑꯟꯕꯤ ꯇꯦꯕꯔ ꯋꯥꯀꯥꯔꯗꯒꯤꯩꯣ ꯍꯧꯖꯤꯛ ꯃꯣꯏꯒꯤ ꯔꯦꯀꯣꯔꯠ ꯑꯃ ꯂꯩꯕꯅꯦꯕ
ꯑꯣ ꯑꯣ ꯑꯗꯨ ꯃꯣꯏ ꯀꯥꯈ꯭ꯔꯕ ꯀꯟꯇ꯭ꯔꯤꯒꯤꯗꯣ
ꯀꯝꯄꯔꯤꯁꯨ ꯑꯃꯨꯛ ꯎ ꯍꯧꯖꯤꯛ ꯀꯥꯎꯝꯇ꯭ꯔꯤꯒꯤꯗꯤ ꯃꯣꯏꯅ ꯍꯧꯖꯤꯛꯤ ꯑꯝꯕꯤ ꯇꯦꯕꯔꯗ ꯂꯩꯌꯦꯕꯀꯣ ꯒ ꯒ꯭ꯔꯣ ꯌꯦꯡꯕꯒꯤꯀꯣ
ꯑꯃꯨꯛ ꯆꯟꯈꯤꯒꯅꯤ ꯃꯣꯏꯁꯦ
ꯀꯣꯏ ꯃꯤꯁ ꯍꯨꯇꯤꯡꯒꯣꯍꯨꯝ ꯍꯨꯝ ꯆꯃꯗꯣ ꯃꯤꯅꯤꯃꯥꯟꯗꯀꯣ ꯆꯥꯝꯃꯒꯤ ꯔꯦꯀꯣꯔꯠ ꯍꯧꯖꯤꯛ ꯂꯩꯕ ꯔꯥꯎ ꯑꯣꯐ ꯊꯔꯇꯤ ꯇꯨ ꯐꯥꯎ
ꯑꯣ ꯍꯧꯖꯤꯛ ꯍꯧꯖꯤꯛꯁꯦ ꯏꯕꯥꯄꯤꯦꯁꯨ ꯒꯣꯠ ꯇꯔꯨꯛ ꯁꯨꯔꯦ ꯗꯤꯕꯂꯦ ꯒꯣ ꯃꯔꯤ
ꯍꯧꯖꯤꯛ ꯎꯝ ꯑꯃꯨꯛ ꯃꯦꯁꯤꯁ ꯆꯅꯥꯗꯕꯅꯤꯅꯀꯣ ꯊꯥ ꯔꯥꯎꯟ ꯑꯣꯐ ꯊꯥꯔꯇꯤ ꯇꯨꯗꯤꯀꯣ ꯑꯗꯨ ꯑꯣꯏꯔꯁꯨ ꯃꯒꯤ ꯄꯥꯔꯁꯦꯟꯇꯦꯖꯁꯦ ꯃꯥꯥꯏ ꯒꯣ ꯇ꯭ꯔꯨꯛꯀꯤꯤ ꯆꯠꯂꯦ ꯑꯦꯁꯤꯁ ꯑꯅꯤꯩꯅ ꯍꯧꯖꯤꯛ ꯃꯥ ꯔꯦꯡꯀꯤꯡ ꯋꯥꯟꯗ ꯂꯩꯌꯦꯕ
ꯋꯥ ꯊꯦ
ꯎ ꯒꯣꯜꯗꯦꯝꯄꯣꯁ ꯀꯗꯤ ꯑ ꯇꯣꯁ ꯀꯔ ꯀꯗꯤ
ꯎꯝ ꯑꯗꯨ ꯃꯤꯁꯤꯁꯤꯁꯦ ꯀꯃꯥꯏꯅ ꯇꯧꯗ꯭ꯔ ꯑꯩ ꯏ ꯃꯇꯥꯡꯅꯤ ꯑ